ꯍꯜꯂꯣ
ꯍꯜꯂꯣ
ꯇꯥꯕꯔꯥ
ꯍꯣꯏ ꯇꯥꯏ ꯀꯩꯗꯧꯔꯤꯒꯦ
ꯆꯥꯛ ꯆꯥꯅꯤꯡꯉꯥꯏ ꯇꯧꯋꯤꯅꯦ ꯑꯩ
ꯊꯕꯛ ꯌꯥꯝ ꯊꯕꯛ ꯌꯥꯝ ꯆꯦꯟꯕ ꯃꯔ ꯅꯪꯒꯤꯁꯦ
ꯄꯪꯍꯥꯏ ꯄꯪꯍꯥꯏ ꯍꯥꯏꯒꯅꯤ
ꯃꯩꯇꯩꯂꯣꯟ ꯍꯥꯏꯕ ꯌꯥꯢ ꯌꯥꯢ ꯌꯥꯢ ꯄꯪꯍꯥꯢ ꯍꯥꯢꯒꯗꯧꯕꯅꯤ
ꯍꯛꯆꯥꯡ ꯅꯨꯡꯉꯥꯏꯗ꯭ꯔꯣ ꯍꯥꯥ
ꯍꯛꯆꯥꯡ ꯅꯨꯡꯉꯥꯏꯗ꯭ꯔꯣ
ꯑꯩ ꯀꯣꯛ ꯆꯤꯛꯄꯒꯤ ꯌꯥꯗ꯭ꯔꯅꯦ
ꯀꯅꯥꯒ ꯂꯩꯒꯦ
ꯑꯩꯈꯣꯢ ꯐꯦꯃꯂꯤ ꯂꯣꯢꯅꯃꯛ ꯂꯩꯌꯦ
ꯀꯔꯤ ꯃꯊꯦꯜ ꯊꯣꯡꯕꯅꯣꯅꯦꯅꯪ
ꯑꯂꯨꯅꯦ ꯉꯁꯤꯗꯤ
ꯗꯨꯈꯠꯇ ꯑꯂꯨ ꯈꯛꯇ ꯊꯣꯡꯕꯔꯣ
ꯑꯂꯨ ꯈꯇꯅꯦ ꯂꯐꯣꯏꯒꯤ ꯀꯔꯤꯅꯣ ꯑꯗꯨꯒ ꯊꯣꯡꯉꯤꯅꯤ ꯈꯝꯕ꯭ꯔꯥ ꯇꯕꯔꯅꯦ ꯅꯣꯏ ꯃꯐꯝꯗ ꯅꯦꯠꯋꯥꯛ ꯐꯥꯠꯇꯕ ꯐꯥꯠꯇꯕ ꯃꯥꯜꯂꯦꯗ
ꯎꯝ ꯎꯝ ꯀꯥꯅ ꯀꯅꯥ ꯂꯩꯒꯦ ꯅꯣꯢꯗꯤ
ꯑꯩꯒꯤ ꯏꯕꯨꯡꯒ ꯂꯩꯅꯦ
ꯑꯣꯢꯇꯕ ꯒꯦꯝ ꯇꯧꯒꯅꯨ ꯍꯥꯏꯅꯤ ꯁꯤꯗ ꯀꯟꯅ ꯇꯧꯔꯤꯉꯩꯗꯤ ꯃꯥꯗꯤ ꯈꯪꯗ꯭ꯔꯤꯅꯦ
ꯅꯣꯏꯗꯤ ꯀꯔꯤ ꯍꯤꯟꯖꯥꯡ ꯆꯕꯔꯥꯅꯦ ꯇꯕꯔꯥ ꯇꯥꯕ꯭ꯔꯣ ꯅꯦꯋꯥ꯭ꯔꯛ ꯐꯠꯇꯕ ꯃꯥꯜꯂꯦꯗ ꯅꯣꯏ ꯃꯐꯝꯗꯣ ꯍꯜꯂꯣ
ꯅꯦꯋꯥꯥꯛ ꯐꯠꯇꯕ ꯃꯥꯜꯂꯤꯀꯣ ꯅꯣꯏꯒꯤ ꯃꯐꯝꯗ